ꯍꯜꯂꯣ
ꯍꯥ ꯇꯕ
ꯑꯣ ꯇꯥꯏꯌꯦ ꯇꯥꯏ
ꯎ ꯍꯗꯋꯅ
ꯀꯩꯁꯨ ꯇꯧꯗꯦꯗ ꯁꯨꯝ ꯐꯦꯟ ꯊꯥꯔꯒ ꯇꯨꯝꯃ ꯂꯩ ꯂꯩ ꯏꯄꯒꯂ ꯏ ꯋꯥ ꯀꯣ
ꯎꯝꯔꯣ
ꯎꯝ ꯆꯕ
ꯑꯣ
ꯍꯪ ꯀꯗꯧꯔꯤꯒ
ꯑꯩ ꯐꯤꯔꯨꯨꯞ ꯁꯣꯏꯔꯒ ꯂꯩꯔꯝꯕ ꯁꯤꯡꯖꯨ ꯆꯥꯅꯕ
ꯑꯁ ꯌꯥꯝ ꯍꯥꯎꯅꯤꯅꯦ ꯑꯗꯨꯒꯤ
ꯎꯝ ꯆꯥꯛ ꯌꯦꯟꯁꯥꯡꯁꯨ ꯊꯣꯡꯕ ꯍꯧꯔꯦ ꯑꯩꯗꯤ
ꯌꯥꯝ ꯕꯤꯂꯗ
ꯍꯣꯏꯗꯤ ꯉꯥꯟ ꯉꯟꯅ ꯊꯣꯡꯉꯦ
ꯆꯤꯡꯗ ꯂꯩꯕ꯭ꯔꯣ
ꯑ ꯈꯨꯟ ꯂꯩꯌꯦ
ꯑꯣ ꯆꯤꯡꯒꯤꯗꯤ ꯆꯤꯡꯗ ꯂꯩꯕꯗꯤ ꯈꯔ ꯁꯨꯃꯥꯏꯅ ꯆꯠꯂꯣꯏ ꯇꯥꯏꯃꯤꯡꯗ
ꯎꯝ ꯆꯤꯡ ꯃꯤꯗꯤ ꯑꯗꯨꯝ ꯆꯥꯛ ꯉꯥꯟ ꯉꯅ ꯆꯥꯅꯕꯅꯤꯅ
ꯎꯝ ꯑꯗꯨ ꯑꯗꯨꯃꯥꯏ ꯇꯦ ꯀꯩ ꯃꯊꯦꯜ ꯇꯧꯒꯦ ꯍꯥꯏꯅ ꯈꯜꯂꯤꯔꯣ
ꯑꯣ
ꯀꯔꯤ ꯑꯁ ꯑꯍꯥꯎꯕ ꯈꯛꯇꯪ ꯉꯥꯏꯔꯤ ꯇꯧꯗꯧꯔꯤꯅꯦꯅ ꯑꯩꯁꯦ
ꯉꯁꯤ ꯂꯥꯛꯇ꯭ꯔꯁꯨ ꯅꯣꯡꯃ ꯐꯖꯅ ꯀꯪꯍꯜꯂꯒ ꯊꯤꯟꯕꯤꯔꯛꯑꯣ ꯊꯥꯔꯛꯑꯣ
ꯀꯥꯡꯍꯟꯗꯣꯏꯕ ꯌꯦꯟꯁꯥꯡꯁꯦ
ꯁꯥ ꯁꯥ ꯀꯪꯍꯜꯂꯒ ꯊꯔꯣ
ꯎꯝ ꯎꯝ ꯁꯥꯗꯤ ꯅꯍꯟꯅ ꯂꯩꯕꯤꯕ ꯇꯥꯕ ꯑꯗꯨ ꯑꯣꯏꯔꯗꯤ
ꯁꯥ ꯑꯩꯅ ꯂꯩꯕꯤꯔꯒ ꯅꯪꯅ ꯀꯪꯉꯒ ꯊꯥꯒꯗꯕ
ꯎꯝ
ꯌꯥꯔꯖꯅꯤ ꯍꯦ ꯁꯤꯁꯨ
ꯎꯝ ꯃꯤꯌꯥꯝ ꯂꯩꯔꯗꯤ ꯑꯗꯨꯝ ꯃꯤꯌꯥꯝ ꯀꯪꯍꯟꯕꯤꯔꯦ ꯌꯥꯝ ꯁꯥꯏꯀꯣ
ꯍꯣꯏ ꯌꯦꯟꯁꯥꯏ ꯍꯧꯖꯤꯛꯀꯥꯟ ꯑꯁ ꯁꯥꯃꯟꯕꯒꯤꯀꯣ ꯔꯨꯝꯗꯒꯤ ꯃꯄꯥꯟ ꯊꯣꯛ ꯊꯣꯛꯇ꯭ꯔꯤꯅꯦ
ꯎꯝ ꯅꯪꯅꯦ ꯐꯦꯟ ꯊꯥꯜꯂꯒ ꯂꯩꯕꯅ ꯅꯨꯡꯉꯥꯏꯅꯦ
ꯎꯝ ꯅꯪꯗꯤ ꯅꯨꯡꯉꯥꯏꯍꯦ ꯆꯤꯡꯗꯗꯤ ꯆꯤꯡꯗꯗꯤ ꯈꯔ ꯀꯩꯅꯣ ꯏꯤꯡꯕꯅꯤꯅ
ꯎꯝ ꯑꯗꯣ ꯑꯩꯁꯦ ꯍꯧꯖꯤꯛ ꯆꯥꯛ ꯌꯦꯟꯁꯥꯡ ꯊꯣꯡꯕ ꯑꯗꯨꯒꯤꯅꯦꯕ ꯑ ꯃꯩꯗꯒꯤ ꯊꯣꯡꯕꯗꯨꯅꯀꯣ ꯌꯥꯝ ꯁꯥꯕ
ꯑꯁ ꯃꯍꯥꯎꯥꯎꯗꯤꯤꯗꯨꯅ ꯍꯦꯟꯅ ꯐꯕꯅꯤꯀꯣ ꯑꯇꯣꯞꯄꯗꯒꯤ ꯊꯣꯡꯕꯒ ꯀꯝꯄꯤꯌꯔ ꯇꯧꯔꯒ
ꯎꯝ
ꯑꯩꯅ ꯑꯁꯨꯝ ꯈꯟꯕꯗ ꯅꯪꯁꯦ ꯆꯥꯛ ꯌꯦꯟꯁꯥꯡ ꯊꯣꯡ ꯊꯥꯛꯄ ꯌꯥꯝ ꯍꯩꯗꯧ ꯃꯥꯜꯂꯤꯅꯦ ꯆꯨꯝꯕ꯭ꯔꯣ
ꯑꯁ ꯀꯃꯥꯏ ꯃꯥꯜꯂꯤꯅꯣ ꯍꯥꯏꯁꯦ
ꯅꯨꯄꯤ ꯀꯥꯡꯕꯨ ꯁꯨꯃꯥꯏꯅ ꯍꯩꯕꯗꯨꯁꯨ ꯃꯒꯨꯟ ꯑꯃ ꯆꯦꯟꯕꯅꯤꯀꯣ ꯃꯤꯅ ꯌꯦꯡꯕꯗꯀꯣ ꯇꯣꯉꯥꯟꯅ ꯃꯒꯨꯟ ꯑꯃ ꯆꯦꯟꯕꯅ ꯁꯨꯃꯥꯏꯅ ꯊꯣꯡ ꯊꯥꯛꯄ ꯍꯩꯕ ꯃꯤꯁꯤꯡꯁꯦ
ꯎꯝ ꯉꯔꯥꯡꯁꯨ ꯉꯔꯥꯡ ꯅꯨꯃꯤꯗꯥꯡꯁꯨ ꯏꯅꯦꯒꯤ ꯃꯆꯥꯁꯤꯡꯅ ꯑꯩꯕꯨꯅ ꯎꯇꯤ ꯊꯣꯡꯕꯗꯣ ꯍꯥꯎꯋꯦꯅ ꯊꯣꯡꯕꯤꯌꯣ ꯍꯥꯏꯕ ꯑꯩ ꯎꯇꯤ ꯊꯣꯡꯉꯤꯕ ꯑꯣ ꯃꯣꯏ ꯃꯌꯥꯝ ꯌꯥꯝ ꯆꯥꯕ ꯋꯥꯠꯅꯤ ꯍꯥꯎꯏ ꯍꯥꯏꯅ ꯆꯥꯛꯗꯣ ꯑꯅꯤꯔꯛ ꯑꯍꯨꯝꯔꯛ ꯂꯧꯕ ꯋꯥꯗ
ꯑꯗꯨꯗꯤ ꯑꯩꯁꯨ ꯅꯣꯡꯃ ꯇꯦꯁ ꯇꯧꯕ ꯇꯥꯔꯦꯅꯦ ꯅꯪꯒꯤ ꯈꯨꯠꯁꯦ ꯀꯃꯥꯏꯅ ꯅꯪꯒꯤ ꯈꯨꯠꯁꯦ ꯀꯌꯥꯝ ꯍꯥꯎꯕ꯭ꯔꯥ ꯍꯥꯏꯅ ꯇꯦꯁ ꯇꯧꯕ ꯇꯥꯔꯦ
ꯏꯅꯦ ꯑꯩꯅꯁꯨ ꯑꯅꯤꯒꯨꯝꯕ ꯀꯥꯁꯣꯏꯒꯨꯝꯕ ꯊꯣꯡꯕ ꯍꯩꯌꯦꯕ
ꯎꯝ
ꯇꯥꯕ
ꯇꯥꯏ ꯇꯥꯏ
ꯍꯜꯂꯣꯑꯣ ꯑꯥ ꯑ ꯑꯗꯨꯗꯤ ꯇꯨꯃꯤꯟ ꯂꯩꯈꯤꯕꯗꯨꯗ ꯇꯥꯗ꯭ꯔꯕ꯭ꯔꯅ ꯈꯟꯕ
ꯑꯁ ꯅꯪꯅ ꯍꯥꯏꯕꯗꯨꯣ ꯇꯥꯔ ꯂꯩꯒꯅꯦ
ꯎꯝ ꯎꯝ
ꯍꯧꯖꯤꯛ ꯍꯧꯖꯤꯛꯀꯥꯟ ꯇꯧꯕ꯭ꯔꯥ ꯅꯣꯏꯗꯤ
ꯍꯧꯖꯤꯛ ꯈꯥꯟꯗ ꯌꯨꯝꯗ ꯑꯗꯨꯝ ꯂꯩꯌꯦꯗ ꯑꯗꯣ ꯅꯍꯥꯟ ꯀꯣꯂꯦꯖꯀꯤ ꯑꯦꯛꯖꯥꯝ ꯇꯧꯋꯦ ꯑꯗꯨ ꯃꯅꯥꯛꯇ ꯆꯠꯂꯦ
ꯎꯝ ꯇꯝꯄꯥꯛꯇꯔ ꯅꯣꯏ ꯀꯣꯂꯦꯖꯇ
ꯍꯣꯏ
ꯎꯝ
ꯅꯪꯗꯤ ꯂꯣꯏꯔꯕ꯭ꯔꯥ
ꯑꯩꯗꯤ ꯂꯣꯏꯔꯦ ꯍꯣꯏ
ꯑꯣ ꯌꯥꯝ ꯐꯩꯀꯣ
ꯀꯥꯏꯗꯣꯏꯅꯣꯗ ꯇꯦꯟꯁꯟ ꯌꯥꯝ ꯂꯩꯅꯦ ꯂꯣꯏꯔꯛꯄꯁꯤꯗ
ꯑꯁ ꯌꯥꯝ ꯃꯊꯥ ꯁꯥꯔꯛꯑꯃ ꯍꯣꯏ
ꯀꯥꯎ ꯌꯥꯝ ꯁꯥꯏ ꯎꯝ ꯍꯧꯖꯤꯛ ꯀꯩ ꯊꯕꯛ ꯇꯧꯁꯤꯔꯥ ꯍꯥꯏꯕ ꯒ꯭ꯌꯥꯟ ꯂꯥꯛꯀ꯭ꯔꯤꯗ ꯀꯃꯥꯏꯅ ꯇꯧꯗꯣꯏꯅꯣ
ꯎꯝ
ꯏꯁꯥꯁꯦ ꯁꯨꯝ ꯊꯕꯛ ꯇꯧꯅꯤꯡꯕꯒ ꯐꯥꯎꯗ꯭ꯔꯤꯕꯅꯦ ꯁꯨꯝ ꯐ꯭ꯔꯤꯗ ꯂꯥꯏꯕꯛ ꯁꯤꯅ ꯈ꯭ꯋꯥꯏꯗꯒꯤ ꯄꯥꯝꯃꯤꯅꯦ
ꯎꯝ ꯎꯝ
ꯅꯣꯏ ꯀꯂꯦꯖꯗ ꯅꯨꯄꯤ ꯀꯂꯦꯖ ꯑ ꯆꯍꯤꯗꯤ ꯇ꯭ꯋꯦꯟꯇꯤ ꯐꯥꯏꯚ ꯁꯨꯔꯦ ꯀ ꯀꯁꯗ ꯀꯥꯕꯔ ꯅꯣꯏ
ꯆꯍꯤ ꯀꯌꯥ ꯁꯨꯔꯒꯦ ꯑꯩ
ꯏꯤꯗꯤ ꯇ꯭ꯋꯦꯟꯇꯤ ꯐꯥꯏꯚ ꯁꯨꯔꯦ ꯅꯪꯗꯤ
ꯑꯥ
ꯎꯝ
ꯀꯨꯟꯃꯉꯥ
ꯑꯩ ꯑꯩꯗꯤ ꯄꯨꯡ ꯀꯨꯟꯃꯉꯥ ꯁꯨꯔꯦ ꯅꯪꯒꯤ
ꯑꯩꯗꯤ ꯑꯦꯝꯕꯤꯗ ꯀꯥꯏ
ꯍꯥ ꯅꯪꯗꯤ ꯀꯌꯥ ꯁꯨꯔꯕ꯭ꯔꯥ ꯍꯥꯏꯕꯅꯤ ꯀꯨꯟ ꯁꯨꯔꯦ ꯇꯌꯦ ꯇꯥꯌꯦ ꯍꯧꯖꯤꯗꯤ ꯇꯥꯔꯦ ꯅ ꯀꯌꯥ ꯇꯥꯈ꯭ꯔꯦ ꯕꯥꯍꯣꯖꯤꯗꯤ ꯉꯁꯥꯏꯗꯨ ꯇꯥꯗꯕ
ꯑꯥꯎꯒꯨꯟ ꯁꯨꯔꯦ ꯍꯥꯏꯕ
ꯑꯣ ꯑꯗꯨꯗꯤ ꯑꯩꯉꯣꯟꯗꯒꯤꯗꯤ ꯌꯥꯝ ꯑꯉꯥꯡꯅꯤꯅꯦꯀꯣ
ꯌꯥꯝ ꯑꯉꯥꯡ ꯑꯣꯏꯗꯦꯗ
ꯅꯪꯅ ꯆꯍꯤ ꯀꯨꯟ ꯑꯩꯅ ꯆꯍꯤ ꯀꯨꯟ ꯃꯉꯥ ꯑꯣꯏꯔꯗꯤ ꯌꯥꯝ ꯑꯉꯥꯡ ꯑꯣꯏꯗ꯭ꯔꯣ
ꯑꯗꯨ ꯆꯍꯤ ꯃꯉꯥ ꯈꯛꯇꯅꯤꯅꯤ ꯅꯍꯥꯟꯅ ꯑꯍꯥꯟ ꯑꯣꯏꯕꯁꯦ
ꯑꯁ ꯑꯗꯨ ꯑꯗꯨꯅꯤꯅꯦ ꯆꯍꯤ ꯃꯉꯥ ꯌꯥꯝꯈ꯭ꯔꯕꯖꯥꯠꯅꯤꯀꯣ ꯒ꯭ꯔꯦꯖꯨꯋꯁꯟ ꯭ꯔꯦꯖꯨꯌꯦꯁꯟ ꯒ꯭ꯔꯦꯖꯨꯌꯦꯦꯁꯟ ꯇꯝ ꯃꯁꯇꯥ ꯇꯝꯕ ꯂꯣꯏꯕ ꯌꯥꯕ ꯆꯍꯤꯅꯤ ꯑꯗꯨꯐꯥꯎ ꯌꯥꯝ ꯑꯗꯨ ꯐꯥꯎ ꯌꯥꯝꯗ꯭ꯔꯦ ꯍꯥꯏꯔꯗꯤ ꯑꯩꯁ ꯎꯝ ꯑꯗꯨ ꯑꯣꯏꯣꯏꯗꯤ ꯀꯣꯏ ꯇꯅꯤ ꯑꯩꯅ ꯈꯟꯕ ꯁ ꯑꯩꯅ ꯈꯟꯕꯗ ꯅꯣꯏꯒꯤ ꯈꯨꯟꯁꯨ ꯕꯦꯂꯤꯗꯒꯤ ꯇꯝꯄꯥꯛꯇ ꯌꯥꯝ ꯂꯥꯞꯔꯝꯃꯣꯏꯕꯀꯣ
ꯌꯥꯝ ꯂꯥꯞꯄ ꯑꯣꯏꯗꯦ ꯑꯩꯈꯣꯏ ꯁꯤꯗꯒꯤ ꯂꯥꯛꯄꯗꯣ ꯊ ꯌꯥꯎꯕꯗꯣ ꯎꯝ ꯄꯨꯡ ꯄꯨꯡ ꯃꯈꯥꯏ ꯈꯔꯗꯤ ꯍꯦꯜꯂꯦꯕ
ꯑꯣ ꯑꯁ ꯑꯗꯨꯗꯤ ꯌꯥꯝ ꯦ
ꯑꯗꯨꯝ ꯅꯤꯐꯨ ꯅꯤꯐꯨ ꯃꯉꯥ
ꯎꯝ ꯑꯩꯗꯤ ꯅꯪꯒꯤ ꯃꯤꯡ ꯁꯨꯝ ꯌꯦꯡꯕꯗ ꯃꯥꯁꯦ ꯁ꯭ꯋꯥꯏ ꯅꯛꯄꯗꯒꯤ ꯑꯣꯏꯔꯝꯅꯤ ꯍꯥꯏꯅ ꯈꯜꯂꯦꯕꯀꯣ
ꯎꯝ
ꯑꯗꯨ ꯃꯊꯛꯇ ꯇꯝꯄꯥꯛꯇ ꯀꯣꯂꯦꯖ ꯀꯥꯏ ꯍꯥꯏꯕꯗꯨꯗ ꯁꯣꯏꯗꯅ ꯑꯁꯣꯝ ꯀꯩꯅꯣ ꯈ꯭ꯏꯔꯝꯕꯒꯤ ꯑꯣꯏꯔꯝꯅꯤ ꯍꯥꯏꯅ ꯈꯟꯕꯀꯣ
ꯎꯝ ꯅꯪꯗꯤ ꯍꯧꯖꯤꯛ ꯌꯨꯝꯗ ꯂꯩꯕ꯭ꯔꯣ
ꯑꯩꯁꯨ ꯇꯝꯄꯥꯛꯇ ꯂꯩꯑꯦ
ꯑꯣ ꯑꯦ ꯇꯝꯄꯥꯛꯇ ꯂꯩꯔꯗꯤ ꯀꯩꯅꯣꯃ ꯇꯧꯝꯅꯤꯗ
ꯎꯝ ꯀꯩꯁꯨ ꯇꯧꯗꯣꯏꯗ ꯑꯩꯒꯤ ꯊꯕꯛ ꯑꯩ ꯏꯁꯥꯒꯤ ꯄꯔꯁꯣꯅꯦꯜ ꯊꯕꯛ ꯑꯃ ꯂꯩꯕꯒꯤ ꯂꯥꯛꯄꯅꯤꯗ
ꯑ ꯃꯔꯝ ꯑꯃꯒꯤꯅꯦꯕ
ꯎꯝ ꯑꯩꯒꯤ ꯑꯩꯒꯤ ꯊꯕꯛ ꯑꯃ ꯂꯩꯕꯀꯣ
ꯎꯝ
ꯑꯗꯨꯒꯤ ꯑꯗꯨꯒꯤ ꯂꯥꯛꯄꯅꯤꯗ
ꯎꯝ ꯎꯝ ꯅꯣꯏ ꯈꯨꯟꯗꯒꯤ ꯂꯥꯛꯄꯗꯣ ꯂꯥꯞꯄꯒꯤꯔꯣ ꯍꯥꯏꯁꯦ
ꯍꯣꯏ ꯑꯩꯈꯣꯏꯗꯤ ꯋꯥꯟ ꯖꯔꯅꯤ
ꯑꯁ
ꯍꯧꯖꯤꯛꯀꯥꯟꯗꯤ ꯍꯧꯖꯤꯛꯀꯥꯟꯗꯤ ꯈꯔ ꯐꯩꯕꯤꯗꯍꯜꯂꯤ ꯂꯝꯕꯤ ꯊꯣꯡꯁꯦ ꯈꯔ ꯅꯨꯡꯉꯥꯏꯕꯒꯤꯀꯣ
ꯎꯝ
ꯄꯨꯡꯁꯦ ꯑꯩꯅ ꯑꯩꯈꯣꯏ ꯈꯨꯟꯒꯤ ꯒꯥꯔꯤ ꯃꯆꯥ ꯊꯧꯔꯒ ꯂꯥꯛꯄꯗ ꯐꯥꯏꯚ ꯐꯥꯏꯚ ꯑꯦꯟ ꯍ ꯍꯥꯐ ꯑꯋꯥꯔ ꯂꯥꯛꯑꯣ
ꯋꯥꯍꯥꯏ ꯑꯗꯨꯗꯤ ꯉꯝꯃꯔꯣꯏꯗ ꯀꯗꯥꯏꯗꯒꯤ
ꯒꯥꯔꯤ ꯑꯆꯥꯎꯕꯗ ꯆꯥꯂꯗꯤ ꯑꯁꯤꯗꯒꯤ ꯍꯦꯟꯅ ꯃꯇꯝ ꯂꯧꯅꯤ ꯍꯥꯏꯕꯗꯤ ꯒ꯭ꯔꯤꯟ ꯑꯆꯧꯕꯗꯤ ꯃꯔꯛ ꯃꯔꯛꯇ ꯈꯥꯝꯃꯤꯗꯅ ꯄꯦꯁꯦꯟꯖꯔꯒꯨꯝꯕ ꯑꯣꯏꯔꯗꯤ ꯃꯣꯔꯅꯤꯡ ꯑꯌꯨꯛꯇ ꯂꯥꯏꯟ ꯘꯔꯤꯗ ꯆꯠꯄꯗ ꯃꯣꯔꯅꯤꯡ ꯑꯌꯨꯛꯇ ꯀ꯭ꯂꯥꯁ ꯁꯤꯛꯁꯇꯒꯤ ꯍꯧꯗꯣ ꯁꯤꯛꯁꯇꯒꯤ ꯆꯠꯄ ꯍꯧꯕꯗꯣ ꯏꯚꯤꯅꯤꯡ ꯄꯨꯡ ꯑꯃ ꯑꯅꯤꯗ ꯄꯨꯡ ꯑꯍꯨꯝ ꯑꯗꯨꯋꯥꯏꯗ ꯌꯥꯎꯕꯀꯣ ꯑꯗꯨꯃꯥꯏꯅ ꯇꯧꯋꯦ
ꯄꯦꯁꯦꯟꯖꯔꯗꯤ ꯄꯦꯁꯦꯟꯖꯔꯒꯤꯗꯤ ꯃꯔꯛ ꯃꯔꯛꯇ ꯈꯥꯝꯃꯤꯗꯅ ꯆꯥꯛ ꯆꯥꯕ ꯈꯣꯠꯄ ꯇꯧꯕꯗꯣ
ꯇꯥꯕ꯭ꯔꯣ
ꯑꯁ ꯑꯣ ꯇꯔꯨꯛꯇꯒꯤ ꯆꯠꯄ ꯍꯧꯗꯣ ꯄꯨꯡ ꯑꯍꯨꯝ ꯑꯗꯨꯋꯥꯏꯗ
ꯑꯣ ꯑꯗꯨꯋꯥꯏꯗ ꯌꯎꯧꯕ
ꯎꯝ ꯇꯥꯏꯦ ꯍꯥꯥꯎ
ꯀꯩꯅꯣ ꯄꯦꯁꯦꯟꯖꯔ ꯒꯥꯔꯤ ꯄꯦꯁꯦꯟꯖꯔ ꯒꯥꯔꯤꯗ ꯍꯥꯏꯕꯅꯤ ꯀꯣꯗꯣ
ꯎꯝ
ꯂꯥꯏꯟ ꯏꯁꯥꯒꯤ ꯄꯔꯁꯣꯅꯦꯜ ꯑꯣꯏ ꯄꯔꯁꯣꯅꯦꯜ ꯒꯥꯔꯤ ꯆꯠꯗꯤ ꯌꯥꯝ ꯊꯨꯅ ꯆꯠꯂ
ꯎꯝ
ꯇꯥꯕ꯭ꯔꯣ
ꯎꯝ ꯅꯪꯒꯤ ꯒꯥꯔꯤ ꯃꯆꯥ ꯂꯩꯕ꯭ꯔꯣ
ꯑꯩꯒꯤꯗꯤ ꯂꯩꯇꯦꯗ ꯑꯩꯒꯤ ꯏꯌꯥꯝꯕꯒꯤ ꯑꯃ ꯂꯩꯕꯀꯣ ꯇꯥꯏ ꯇꯌꯦ ꯅꯪ ꯅꯣꯜ ꯌꯥꯝ ꯅꯨꯡꯉꯥꯏꯇꯕ ꯃꯥꯜꯂꯤꯅꯦ ꯉꯁꯤ ꯇꯥꯕ꯭ꯔꯣ
ꯅ ꯃꯔꯛ ꯃꯔꯛꯇ ꯅꯨꯡꯉꯥꯏꯇꯕ ꯇꯥꯏ ꯇꯥꯏ
ꯎꯝ ꯑꯩꯒꯤ ꯂꯩꯇꯦ ꯑꯩꯒꯤ ꯏꯌꯥꯝꯕꯒꯤ ꯂꯩꯔꯤꯕꯒꯣ ꯑꯃ
ꯎꯝ ꯎꯝ
ꯑꯗꯨꯗ ꯑꯗꯨꯗ ꯆꯠꯄ ꯍꯥꯏꯗ꯭ꯔꯗꯤ
ꯍꯩꯇꯕ ꯃꯤꯁꯨ ꯌꯥꯎꯕꯀꯣ ꯑꯗꯨꯒꯤꯅꯤꯗ ꯁꯨꯝ ꯍꯥꯡꯕ
ꯎꯝ
ꯒꯥꯔꯤ ꯃꯆꯥꯒꯨꯝꯕꯗꯤ ꯊꯥꯎꯕ ꯍꯩꯕꯁꯤꯅ ꯐꯩꯀꯣ
ꯐꯩ ꯐꯩ ꯍꯣꯏ ꯏꯃꯥꯔꯖꯦꯟꯁꯤ ꯊꯕꯛ ꯂꯥꯛꯄ ꯀꯥꯟꯗ ꯐꯧ ꯌꯥꯝ ꯇꯥꯏꯌꯦꯕꯀꯣ
ꯎꯝ ꯑꯩꯁꯨ ꯇꯝꯅꯤꯡꯉꯤꯗ ꯊꯧꯕ
ꯇꯃꯣꯅꯦ ꯌꯥꯝ ꯂꯥꯏꯕꯅꯦ
ꯎ ꯀꯤꯕ ꯍꯩꯇꯕꯅꯤ ꯅꯎꯖꯤ
ꯑꯃ ꯑꯍꯥꯟꯕꯗꯗꯤ ꯁꯨꯃꯥꯏꯅ ꯇꯧꯕꯅꯤ ꯍꯣꯏ ꯑꯗꯨꯝ ꯇ꯭ꯔꯥꯏꯕꯨ ꯇꯧꯗꯤ ꯑꯗꯨꯝ ꯌꯥꯕꯅꯤꯅ
ꯍꯣꯏ ꯍꯥꯏꯕꯨ ꯍꯥꯏꯔꯗꯤ ꯑꯗꯨꯝ ꯂꯥꯏꯕ ꯉꯥꯛꯇꯅꯤꯅ ꯑ
ꯃꯁꯤꯗꯤ ꯍꯧꯖꯤꯛꯀꯥꯟꯗꯤ ꯅꯣꯏ ꯌꯨꯝ ꯍꯧꯖꯤꯛ ꯍꯧꯖꯤꯛ ꯆꯅꯤ ꯌꯨꯝ ꯂꯩ ꯍꯥꯏꯕ
ꯎꯝ ꯑꯩꯗꯤ ꯌꯨꯝ ꯂꯩꯌꯦ ꯍꯧꯖꯤꯛꯀꯥꯟꯗꯤ
ꯑꯁ ꯌꯨꯝꯗꯒꯤ ꯑꯍꯥꯎ ꯑꯍꯥꯎꯕ ꯊꯤꯜꯂꯛꯕꯅꯦ ꯑꯩꯈꯣꯏꯒꯤꯁꯨ
ꯃꯐꯝꯐꯝ ꯈꯪꯗꯤ꯭ꯌꯦ
ꯐꯣꯟ ꯇꯧꯔꯛꯑꯣ ꯂꯧꯕ ꯂꯥꯛꯑꯒꯦ
ꯑ ꯑꯦ ꯀꯔꯤ ꯀꯔꯤ ꯌꯦꯟꯁꯥꯡ ꯆꯥꯔꯒ ꯂꯩꯕꯤꯒꯤꯔꯣ ꯑꯩꯁꯦ ꯅꯣꯏꯕꯨ ꯁꯥ ꯆꯥꯗꯕ꯭ꯔꯣ
ꯎꯝ ꯆ